ꯑ ꯇꯥꯏꯌꯦ ꯀꯗꯧꯔꯃꯤꯅꯣ
ꯆꯥꯊꯣꯛꯔꯒ ꯑꯗꯨꯝ
ꯎꯝ ꯑꯣ
ꯗꯤ ꯀꯩꯗꯧꯔꯤ ꯎꯝ ꯑꯁ ꯉꯁꯤ ꯀꯩꯅꯣꯒꯤ ꯏꯁꯀ꯭ꯋꯥꯁꯀ
ꯎꯝ
ꯑ
ꯍ ꯏꯅꯦ ꯁꯄꯣ ꯁꯀꯣ ꯁꯥꯗꯕ ꯀꯨꯏꯔꯦ ꯑꯩꯈꯣꯏꯗꯤ ꯄꯥꯟꯗ꯭ꯔꯤꯌꯦ ꯑꯗꯨꯗ ꯀꯣꯁꯇꯣ
ꯑ ꯀꯣꯏꯁꯨ ꯀ ꯅꯇ ꯀꯅꯤ ꯑ ꯕꯖꯥꯔꯗꯒꯤ ꯄꯨꯔꯛꯄ
ꯑꯦ ꯑꯣ
ꯑꯩꯈꯣꯏ ꯑꯩꯁꯨ ꯆꯥꯛꯆꯥ ꯇꯣꯛꯔꯒ ꯑꯗꯨꯝ ꯐꯃꯜ ꯂꯩꯌꯦ
ꯑꯥ
ꯎꯝ
ꯀꯔꯤ ꯀꯔꯤ ꯍꯣꯠꯅꯔꯤꯒꯦ ꯑ ꯁꯟ ꯃꯈꯣꯡ ꯁꯥꯏꯌꯦ
ꯑꯁ ꯁꯟ ꯃꯈꯣꯡ ꯃꯈꯣꯡ ꯑꯁ ꯍꯥꯎꯅꯤꯅꯦ ꯑꯗꯨꯗꯤ
ꯎꯝ ꯉꯗꯤ ꯏꯔꯣꯏ ꯃꯈꯣꯡ ꯆꯥꯔꯦ
ꯁꯀ
ꯏꯔ ꯍꯣꯏ ꯏꯔꯣꯏ
ꯑꯗꯨꯗꯤ ꯍꯋ
ꯕꯥꯐꯤꯂꯣꯗ ꯎꯝ
ꯑ ꯑ ꯄ
ꯀꯔꯤ ꯀꯔꯤ ꯍꯣꯠꯅꯔꯤꯒꯦ
ꯀ ꯁꯥꯁ
ꯍꯧꯖꯤꯛꯀꯥꯟꯁꯦ ꯀꯔꯤ ꯍꯠꯅꯔꯤꯒꯦ
ꯎ
ꯍꯧꯖꯤꯛꯀꯥꯟ ꯀꯔꯤ ꯍꯣꯠꯅꯔꯒ ꯂꯩꯕ꯭ꯔꯣ
ꯀꯩꯅꯣ ꯇꯧꯕꯅꯤ ꯑꯗꯨꯝ ꯂꯩꯕꯅꯤꯗ
ꯑ
ꯑꯣ ꯅꯨꯄꯤꯤꯊꯤ ꯔꯝ ꯃꯥꯂꯀꯣ ꯅꯨꯄꯤꯒꯤ ꯃꯈꯣꯟꯗꯥꯏ
ꯃꯦ ꯌꯃ ꯄꯨꯅꯦ ꯑꯥ ꯑꯥ ꯑꯥ ꯂꯩꯌꯦ
ꯑꯣ
ꯑ ꯀ
ꯎꯝ ꯊꯕꯛ ꯇꯧꯔꯒ ꯂꯩꯕ꯭ꯔꯥ ꯅꯠꯇ꯭ꯔꯒ ꯀꯔꯤ
ꯑꯦ ꯊꯕꯛ ꯇꯧꯗꯣꯏꯗ ꯑꯗꯨꯝ ꯂꯩꯕꯅꯤꯗ ꯇꯧꯗ꯭ꯔꯦ
ꯀꯩꯁꯨ ꯍꯣꯠꯅꯗꯦ ꯑꯗꯨꯝ
ꯎꯝ ꯅꯣꯏꯗꯤ ꯀ ꯀꯔꯤ ꯀꯔꯤ ꯇꯧꯕ꯭ꯔꯣ
ꯑꯩꯁꯨ ꯀꯔꯤꯁꯨ ꯇꯧꯗꯦ ꯑꯗꯨꯝ ꯄꯣꯠ ꯆꯩꯩ ꯈꯔ ꯈꯔ ꯌꯣꯜꯂꯒ ꯑꯗꯨꯝ ꯂꯩ
ꯎꯝ ꯗꯨꯀꯥꯟ ꯐꯝꯕ꯭ꯔꯥ
ꯗꯨꯀꯥꯟ ꯐꯝꯗꯦ ꯏꯟꯖꯥꯡ ꯅꯥꯄꯤ ꯑꯗꯨꯝ ꯈꯔ ꯈꯔ ꯌꯣꯟꯕꯀꯣ ꯎꯝ ꯋꯥ ꯉꯝꯅꯉꯥꯏ ꯑꯗꯨꯝ ꯍꯤꯡꯕ ꯍꯤꯡꯅꯉꯥꯏ ꯑꯗꯨꯝ ꯄꯩꯁꯥ ꯈꯔ ꯈꯔ ꯑꯗꯨꯝ ꯂꯥꯛꯄꯅ ꯑꯗꯨ ꯍꯦꯟꯅ ꯑꯗꯨꯝ ꯍꯣꯠꯅꯔ
ꯉꯁꯤꯁꯨ ꯀꯣꯒꯤ ꯏ ꯑꯥ ꯁꯦ ꯅꯨꯡꯗꯥꯡꯗ ꯅꯨꯡꯗꯥꯡ ꯑꯌꯨꯛꯇꯛꯇ ꯑꯗꯨꯝ ꯌꯣꯟꯕ꯭ꯔꯣ
ꯎꯝ ꯑꯩꯗꯤ ꯃꯔꯛ ꯃꯔꯛ ꯌꯣꯜꯂꯦ ꯑꯗꯨꯝ ꯑꯌꯨꯛ ꯇꯀ ꯑꯌꯨꯕꯃꯟꯇ
ꯑꯩꯈꯣꯏꯗꯤ ꯍꯣꯁꯦꯜꯗ ꯑꯗꯨꯝ ꯊꯉꯅꯤ ꯎꯝ ꯉꯅꯥ ꯍꯣꯁꯦꯜꯗ ꯑꯃꯨꯛꯀ ꯌꯣꯟꯕ ꯃꯤ ꯅꯉꯣꯟꯗ ꯑꯗꯨꯝ ꯈꯔꯍꯣꯡ ꯍꯣꯡꯅ ꯑꯗꯨꯝ ꯑꯃꯨꯛ ꯊꯥꯕ
ꯑꯣ ꯑꯣ ꯑꯗꯨꯗꯤ ꯌꯥꯝ ꯐꯅꯦ ꯏꯟꯁꯥꯡ ꯅꯥꯄꯤꯒꯤ ꯑꯣꯏꯅ ꯑꯣꯏꯅꯗꯤ ꯏꯟꯁꯥꯡ ꯅꯥꯄꯤ ꯌꯣꯟꯃꯗꯤ ꯑꯗꯨꯝ ꯏꯟꯁꯥꯡ ꯅꯥꯄꯤ ꯐ꯭ꯔꯦꯁ ꯆꯥꯔꯝꯒꯅꯤꯅꯦ
ꯍꯣꯏ
ꯏꯟꯁꯥꯡ ꯅꯥꯄꯤ ꯌꯥꯝ ꯐ꯭ꯔꯦꯁ ꯁꯥꯏ ꯉꯁꯤ ꯆꯥꯅꯉꯥꯏ ꯍꯥꯏꯔꯗꯤ ꯑꯗꯨꯝ ꯌꯦꯛꯄ ꯑꯗꯨ ꯏꯪꯈꯣꯜꯁꯨ ꯑꯗꯨꯝ ꯏꯪꯈꯣꯜꯁꯨ ꯆꯥꯎꯅ ꯇꯧꯋꯤꯕꯀꯣ ꯑꯗꯨꯗꯒꯤ ꯑꯗꯨꯝ ꯆꯥꯅꯉꯥꯏ ꯆꯥꯅ ꯑꯗꯨꯝ ꯍꯦꯛꯄ
ꯅꯪꯗꯤ ꯌꯨꯝ ꯄꯥꯜꯂꯕ꯭ꯔꯣ
ꯑꯩꯁꯨ ꯌꯨꯝ ꯄꯥꯜꯂꯦ ꯑꯉꯥꯡ ꯑꯃ ꯑꯃ ꯁꯨꯔꯦ ꯅꯨꯄꯤ ꯅꯪꯗꯤ ꯀꯌꯥ ꯁꯨꯔꯦ
ꯑꯩꯗꯤ ꯑꯍꯨꯝ ꯁꯨꯔꯦ
ꯑꯦ
ꯍꯧꯖꯤꯛꯇꯤ ꯑꯗꯨꯝ ꯂꯩꯈꯔꯦ ꯌꯨꯝꯗ
ꯍꯣꯏ ꯑꯩꯗꯣ ꯇꯝꯄꯥꯛꯇ ꯂꯩꯌꯦ ꯎꯪꯈꯜꯗ ꯂꯩꯇꯕꯀꯣ ꯎꯝ ꯑꯩ ꯑꯩ ꯏꯁ ꯏꯁꯥꯟꯅ ꯆꯤꯡꯗꯒꯤꯅꯦꯕ ꯑꯗꯣ ꯑꯩ ꯌꯨꯝ ꯄꯥꯟꯕꯅ ꯇꯝꯄꯥꯛꯇ
ꯑꯥ ꯑꯥ ꯑꯥ ꯇꯝꯄꯥꯛꯇ ꯄꯥꯟꯕꯗꯤ ꯌꯥꯝ ꯐꯩꯗꯅ ꯑꯗꯨꯗꯤ
ꯑꯣꯝ ꯆꯤꯡꯗꯒꯤ ꯏꯟꯁꯥꯡ ꯄꯨꯔꯒ ꯑꯗꯨꯝ ꯑꯩꯅ ꯑꯗꯨꯝ ꯌꯣꯟꯕꯤꯕꯀꯣ ꯑꯗꯨꯝ ꯑꯩꯈꯣꯏ ꯔꯤꯂꯦꯇꯤꯚ ꯀꯨꯝꯕ ꯂꯥꯛꯄꯗꯣ ꯑꯗꯨꯝ ꯌꯣꯟꯕꯤꯕ
ꯑꯗꯨꯗꯤ ꯌꯥꯝ ꯐꯔꯅꯦ ꯑꯗꯨꯗꯤ
ꯎꯝ ꯈꯪꯗꯦ ꯉꯝꯕ ꯑꯉꯝ ꯑꯉꯝꯕ ꯑꯗꯨꯝ ꯃꯧꯅꯤꯅ ꯑꯗꯨꯝ ꯑꯩꯅ ꯉꯝꯖꯕ ꯑꯗꯨꯝ ꯇꯧꯔꯦ
ꯎꯝ ꯅꯄꯥꯗꯤ ꯀꯔꯤ ꯊꯕꯛ ꯇꯧꯕ꯭ꯔꯥ
ꯑꯩ ꯅꯨꯄꯥꯗꯤ ꯂꯩꯇꯦ ꯁꯤꯗ ꯑꯥꯎꯠꯁꯥꯏꯗꯠꯇ ꯂꯩꯌꯦ
ꯑꯥ ꯑꯥ
ꯃꯥꯁꯨ ꯀꯩꯅꯣ ꯀꯝꯄꯅꯤꯗꯀꯣ ꯊꯕꯛ ꯇꯧꯋꯦ
ꯑꯗꯨ ꯊꯕꯛ ꯇꯧꯋꯤꯅ ꯅꯨꯄꯤꯅ ꯌꯦꯟꯁꯥꯡ ꯅꯨꯄꯤ ꯅꯨꯄꯤ ꯌꯣꯟꯕ ꯅꯨꯄꯥꯅ ꯀꯝꯄꯅꯤꯒꯤ ꯊꯕꯛ ꯇꯧꯕ ꯑꯁꯤꯅꯔꯤꯁꯦ ꯅꯣꯏ ꯏꯟꯀꯝꯁꯦ ꯌꯥꯝꯃꯦꯀꯣ
ꯑꯁ ꯀꯣꯅꯥꯗꯗ ꯇꯝꯃꯛꯂꯣ ꯌꯥꯝ ꯀꯨꯅꯩ ꯆꯨꯝꯃꯛ ꯂ
ꯑꯗꯨꯣ ꯀꯔꯤ ꯀꯔꯤ ꯀꯩꯅꯣꯒꯤ ꯅꯤꯗꯤ ꯑꯗꯨ ꯑꯃꯅ ꯆꯤꯡꯗ ꯂꯩꯕ ꯑꯃꯅ ꯇꯝꯄꯥꯛꯇ ꯂꯩꯕ ꯑꯁꯤꯁ ꯌꯥꯝ ꯀꯩꯅꯣ ꯇꯧꯋꯤꯅꯦ ꯑꯗꯨꯗꯤ
ꯅꯪꯅ ꯆꯤꯡꯗ ꯂꯩꯕ
ꯑꯆꯥ ꯇꯄꯥꯎꯄ ꯂꯩꯦ
ꯑꯩ ꯑꯩ ꯏꯄꯥꯝ ꯂꯣꯝꯗꯒꯤꯗꯤ ꯆꯤꯡꯅꯦꯕ ꯑꯩ ꯑꯩ ꯅꯨꯄꯥꯅ ꯇꯝꯄꯥꯛꯇ ꯑꯗꯨꯝ ꯑꯁ꯭ꯋꯥꯏꯗ ꯑꯩꯁꯨ ꯊꯕꯛ ꯁꯨꯔꯝꯃꯦꯕꯀꯣ ꯎꯝ ꯋꯥꯈꯜꯂꯣꯟꯗ ꯊꯕꯛ ꯁꯨꯔꯝꯃꯦꯕ ꯑꯗꯨꯀꯥꯟ ꯑꯗꯨꯝ ꯊꯦꯡꯅꯔꯒ ꯑꯗꯨꯝ ꯅꯨꯡꯁꯤꯅꯔꯒ ꯑꯗꯨꯗ ꯑꯗꯨꯝ ꯎ ꯄꯥꯟꯈ꯭ꯔꯦ
ꯑꯉꯥꯡ ꯑꯣꯏꯕ ꯃꯥꯜꯂꯅꯦ ꯅꯪꯒꯤ ꯅꯨꯄꯥꯁꯨ ꯑꯍꯥꯟ ꯑꯣꯏꯕ꯭ꯔꯥ
ꯎꯝ ꯑꯉꯥꯡ ꯑꯣꯏꯌꯦꯦ ꯍꯣꯏ ꯑꯗꯨꯝ ꯂꯦꯡꯒꯥ ꯑꯃꯅꯦ
ꯑꯠꯆꯥ ꯑꯠꯆꯥꯠꯇ
ꯎꯝ
ꯀꯩꯅꯣꯒꯤ
ꯍꯧꯖꯤꯛꯇꯤ ꯑꯉꯥꯡ ꯑꯣꯏꯔꯛꯇ꯭ꯔꯦꯗ ꯆꯍꯤ ꯌꯥꯝꯈ꯭ꯔꯦꯗ
ꯆꯍꯤ ꯀꯨꯟꯊ꯭ꯔꯥ ꯍꯦꯜꯂꯦ
ꯆꯍꯤ ꯎꯝ ꯊꯥꯔꯇꯤ ꯇꯨ ꯁꯨꯔꯦ ꯑ ꯊꯥꯔꯇꯤ ꯇꯨ ꯁꯨꯒꯗꯧꯔꯦ ꯁꯤ ꯁꯦꯞꯇꯦꯝꯕꯔ ꯌꯧꯔꯗꯤ ꯊꯥꯔꯇꯤ ꯇꯨ ꯁꯨꯔꯦ
ꯅꯕꯥꯅꯤ ꯆꯞ ꯃꯅꯥꯕ꯭ꯔꯥ
ꯎꯝ ꯃꯥꯅ ꯑꯩꯅ ꯈꯔ ꯍꯥꯜꯂꯦ ꯃꯥꯅ ꯗꯤꯁꯦꯝꯕꯔꯗ ꯄꯣꯛꯄꯀꯣ ꯊꯥꯗ ꯍꯟꯅꯕ
ꯎꯝ
ꯑꯗꯨꯗꯤ ꯅꯕꯥꯅꯤꯒꯤ ꯑꯩꯉꯣꯟꯗꯒꯤ ꯑꯉꯥꯡ ꯑꯣꯏꯔꯦꯅꯦ
ꯑꯣ ꯅꯪꯗꯤ ꯀꯌꯥ ꯁꯨꯔꯕ
ꯑꯩꯗꯤ ꯊꯥꯔꯇꯤ ꯐꯥꯏꯚ ꯁꯨꯔꯦꯕ
ꯑꯦ ꯌꯥꯝ ꯍꯟꯅꯗꯦꯗ ꯆꯍꯤ ꯑꯍꯨꯝ ꯎꯝ
ꯆꯍꯤ ꯆꯍꯤ ꯑꯍꯨꯝꯁꯨ ꯑꯩ ꯑꯩ ꯄꯣꯛꯄ ꯑꯩ ꯄꯣꯛꯄ ꯃꯇꯝꯗ ꯅꯪ ꯄꯣꯛꯇꯔꯤꯗꯅ
ꯀꯥꯟꯗ ꯑꯩꯗꯤ ꯄꯨꯔꯝꯈꯤꯔꯣꯏ
ꯂꯩꯔꯝꯗ꯭ꯔꯦꯕ
ꯎꯝ
ꯅꯆꯦꯔꯥ ꯅꯪꯒꯤ ꯅꯌꯥꯝꯕꯥꯔ ꯑꯗꯨꯝ ꯄꯨꯔꯝꯒꯅꯤ ꯃꯥꯅ ꯃꯥꯅ ꯎꯝ
ꯏ ꯏ
ꯑꯉꯥꯡꯗꯤ ꯆꯍꯤ ꯀꯌꯥ ꯁꯨꯔꯦ
ꯑꯉꯥꯡꯗꯣ ꯆꯍꯤ ꯇꯔꯦꯠ ꯁꯨꯔꯦ
ꯑꯩ ꯆꯍꯤ ꯇ꯭ꯋꯦꯟꯇꯤ ꯊ꯭ꯔꯤ ꯇ꯭ꯋꯦꯟꯇꯤ ꯐꯣꯔ ꯑ ꯌꯨꯝ ꯄꯥꯟꯕꯀꯣ
ꯇ꯭ꯋꯦꯟꯇꯤ ꯊ꯭ꯔꯤꯗ ꯌꯨꯝ ꯄꯥꯟꯕ ꯇ꯭ꯋꯦꯟꯇꯤ ꯐꯣꯔ ꯁꯨꯗꯧꯔꯀꯥꯟꯗ ꯎ
ꯑꯗꯨ ꯉꯁꯤꯗꯤ ꯉꯁꯤꯗꯤ ꯑꯗꯨꯝ ꯌꯨꯝꯗ ꯂꯩꯒꯅꯤꯅ
ꯑꯣ ꯌꯨꯝꯗ ꯂꯩꯒꯅꯤ
ꯑꯥ
ꯑꯉꯥꯡꯗꯤ ꯁ꯭ꯀꯨꯜ ꯀꯥꯔꯕ꯭ꯔꯣ
ꯁ꯭ꯀꯨꯜ ꯃꯣꯏ ꯁꯃꯔꯔꯣꯇꯦꯁꯟ ꯊꯥꯏꯌꯦ ꯗꯦꯠ ꯁꯚꯦꯟꯇꯤꯟꯗ ꯀꯥꯔꯕꯅꯤ
ꯑ ꯑꯃ ꯈꯠꯇ
ꯍꯣꯏ ꯑꯃ ꯉꯛꯇꯅꯦ
ꯎꯝ
ꯑꯁ ꯄꯩꯁꯥ ꯋꯥꯕꯒꯤꯀꯣ ꯑꯉꯥꯡꯁꯨ ꯄꯣꯛꯅꯤꯡꯗ꯭ꯔꯦꯗ ꯊꯥꯛꯄ ꯉꯝꯂ꯭ꯔꯣꯏꯅ ꯈꯟꯕꯒꯤ
ꯎꯝ ꯁꯦꯝꯃꯣꯅꯦ ꯑꯉꯥꯡꯁꯨ ꯁꯦꯝꯒꯗꯕꯅꯤ
ꯑꯃ ꯉꯥꯛꯇ ꯑꯗꯣ ꯌꯦꯡꯈꯤꯒꯦ ꯆꯍꯤ ꯑꯅꯤ ꯑꯍꯨꯝ ꯂꯩꯔꯒ ꯑꯃ ꯇꯥꯒꯦ ꯍꯥꯏꯁꯨ
ꯑꯃꯨꯀ ꯆꯍꯤ ꯍꯦꯜꯂꯛꯀꯅꯤꯀꯣ ꯆꯍꯤ ꯀꯩꯅꯣꯒꯤ ꯆꯍꯤ ꯍꯦꯜꯂꯛꯀꯅꯤꯕ
ꯎ ꯍꯦꯜꯂꯣꯏꯗ ꯃꯤ ꯐꯣꯔꯇꯤ ꯐꯥꯎꯕ ꯑꯉꯥꯡ ꯄꯣꯛꯅꯔꯤꯕꯣ
ꯎꯝ
ꯆꯍꯤ ꯑꯅꯤꯃꯨꯛ ꯀꯨꯝꯕ ꯂꯩꯒꯦ ꯑꯗꯨꯒ ꯄꯣꯛꯀꯦ ꯍꯜꯂꯣ
ꯑ ꯇꯥꯏꯌꯦ ꯇꯥꯏꯌꯦ ꯑꯥ
ꯍꯧꯖꯤꯛꯅ ꯆꯍꯤ ꯀꯨꯟꯊ꯭ꯔꯥ ꯑꯅꯤ ꯀꯨꯟꯊ꯭ꯔꯥ ꯑꯗꯨꯗꯤ ꯅꯨꯄꯤꯗꯤ ꯀꯩꯅꯩꯅꯣꯒꯤ ꯊꯨꯅ ꯆꯍꯤ ꯍꯦꯜꯂꯗꯤ ꯄꯣꯛꯇ꯭ꯔꯦꯗꯅ
ꯎꯪ ꯅꯪꯒꯤ ꯅꯨꯄꯤꯅ ꯆꯍꯤ ꯀꯌꯥ ꯁꯨꯔꯕ
ꯑꯩꯉꯣꯟꯗꯒꯤ ꯑꯩꯉꯣꯟꯗꯒꯤ ꯆꯍꯤ ꯅꯣꯏ ꯂꯦꯡꯒꯥ ꯑꯣꯏꯔꯝꯒꯅꯤ ꯆꯍꯤ ꯑꯣꯍꯨꯝ ꯍ
ꯅꯪꯅ ꯆꯍꯤ ꯑꯍꯨꯝ ꯍꯦꯛ ꯍꯜꯂꯦ
ꯑ ꯍꯗꯕ
ꯑ ꯑꯗꯨ ꯑꯗꯨꯗꯤ ꯀꯣꯏ ꯂꯦꯡꯒꯥꯅꯤ
ꯅꯣꯏ ꯂꯦꯡꯒꯥꯅꯤ ꯅꯣꯏ ꯂꯦꯡꯒꯥꯅꯤ ꯑꯗꯣ ꯑꯩ ꯅꯨꯄꯤꯗꯤ ꯑꯍꯨꯝ ꯄꯣꯛꯈ꯭꯭ꯔꯔꯤ ꯑꯃ
ꯅꯨꯄꯥ ꯃꯅꯥ ꯂꯩꯔꯗꯤ ꯑꯗꯨꯅꯦ ꯑꯩꯈꯣꯏꯗꯤ ꯅꯨꯄꯥꯒ ꯂꯥꯞꯅ ꯂꯩꯕꯒꯤ ꯑꯩꯒꯤ ꯏꯃꯥꯟꯅꯕꯤꯁꯨ ꯑꯩꯅ ꯎꯝ ꯌꯨꯝ ꯄꯥꯟꯕ ꯑꯩꯅ ꯍꯥꯟꯕ ꯑꯗꯨꯗ ꯃꯥꯗꯤ ꯑꯉꯥꯡ ꯑꯍꯨꯝ ꯁꯨꯔꯦ ꯑꯁ ꯍꯥꯏꯗꯤ ꯇꯣꯉꯥꯂꯦꯕ ꯅꯨꯄꯥ ꯃꯅꯥꯛꯇ ꯂꯩꯕꯒ ꯅꯨꯄꯤ ꯎ ꯂꯥꯞꯅ ꯂꯥꯞꯅ ꯂꯩꯕ ꯒꯇꯃꯥꯟ
ꯎꯝ ꯃꯥꯅꯤ ꯑꯩꯗꯤ ꯇꯧꯅꯤꯡꯕ ꯃꯇꯝꯗ ꯑꯗꯨꯝ ꯇꯧꯒꯅꯦꯕ
ꯍꯣꯏ ꯅꯣꯏꯗꯤ ꯍꯣꯏ
ꯊꯨꯟꯅ ꯂꯩꯕꯅꯤꯅ ꯀꯣ
ꯎꯝ ꯃꯅꯥꯛꯇ ꯂꯩꯔꯁꯨ ꯑꯗꯨꯝ ꯐ꯭ꯔꯤꯗꯝꯅꯦꯕ
ꯑ ꯁꯤꯔꯤꯗꯥꯝꯅꯦ ꯅꯕꯥꯅꯤꯅ ꯅꯕꯥꯅꯤꯒꯤ ꯄꯨꯟꯁꯤꯅ ꯐꯥꯏꯗ ꯃꯥꯅ ꯑꯥꯗ ꯃꯥꯅ ꯑꯥꯗ ꯂꯩꯕ ꯊꯦꯡꯅꯕ ꯃꯇꯝꯗ ꯅꯨꯄꯤ ꯅꯨꯄꯥ ꯀꯨꯅꯕ ꯃꯇꯝ ꯃꯇꯝꯗꯣ ꯅꯤꯡꯁꯤꯡꯉꯒ ꯍꯥ ꯎ ꯁ ꯄ ꯁꯥꯔꯒ ꯇꯧꯕ ꯌꯥꯏꯅꯦ ꯑꯗꯨꯅ ꯍꯦꯟꯅ ꯐꯩꯕ
ꯑꯣꯝ
ꯅꯨꯡꯉꯥꯏꯅꯀꯣ ꯑꯦ ꯀꯨꯏꯈ꯭ꯔꯦꯗꯅꯀ ꯎꯗꯃꯛ ꯀꯨꯔꯤꯅꯦ ꯑꯩ ꯊꯦꯡꯅꯔꯤꯁꯦ ꯉꯁꯤꯗꯤ ꯀꯥꯏꯅ
ꯍꯣꯏ
ꯑꯗꯨꯝ ꯂꯥꯜꯂꯒ ꯐꯖꯅ ꯊꯦꯡꯅꯕ ꯌꯥꯔꯦ ꯅꯍꯥꯟꯈꯣꯏ ꯑꯉꯥꯡ ꯀꯩꯅꯣꯒꯤ ꯄꯥꯈꯪ ꯑꯣꯏꯕ ꯃꯇꯝꯗ ꯊꯣꯛꯂꯛꯎ ꯊꯦꯡꯅꯔꯁꯦ ꯀꯥꯏꯅꯒ ꯑꯗꯨꯝ ꯑꯗꯨꯝ ꯑꯩꯒꯤ ꯋꯥꯈꯜꯗ ꯂꯥꯛꯂꯒ ꯑꯗꯨꯝ ꯇꯧꯕ ꯌꯥꯅꯤ
ꯑꯥ
ꯑꯩꯈꯣꯏꯗꯤ ꯄꯨꯟꯅ ꯂꯩꯕ ꯎ ꯎꯄꯥꯥꯏ ꯂꯩꯇ꯭ꯔꯦꯅꯦ ꯑꯦꯁ ꯁꯤꯗꯤ ꯑꯩꯒꯤ ꯑꯩꯒꯤ ꯅꯨꯄꯤꯅꯦ ꯁꯤꯗꯤ ꯑꯩꯒꯤ ꯅꯨꯄꯥꯅꯦ ꯀꯥꯏꯅ ꯀꯧꯔꯤ ꯑꯗꯨꯨꯝ ꯁꯥꯏꯕ ꯑꯃꯗꯤ ꯊꯥ ꯑꯅꯤ ꯑꯍꯨꯝꯒꯨꯝꯕ ꯎꯗ꯭ꯔꯒ ꯑꯃꯨꯛꯀ ꯊꯦꯡꯅꯕ ꯌꯥꯝ ꯅꯨꯡꯉꯥꯏꯅꯦ ꯑꯗꯨ ꯑꯗꯨꯨꯝꯕꯅ ꯐꯥꯏꯕ
ꯍꯣꯏ ꯑꯗꯨꯁꯨ ꯐꯩꯌꯦ ꯊꯥꯅꯦꯒꯨꯝꯁꯨ
ꯑꯗꯨꯅꯁꯨ ꯍꯦꯟꯅꯁꯨ ꯅꯨꯡꯉꯥꯏꯕꯅꯦꯕ ꯑꯗꯨꯒꯃꯥꯏꯅ ꯊꯦꯡꯅꯅꯕꯅꯒ
ꯎꯝ
ꯎꯝ ꯅꯪꯒꯤ ꯅꯨꯄꯥꯁꯨ ꯇꯣꯏ ꯇꯣꯏꯅ ꯂꯥꯛꯄ꯭ꯔꯥ
ꯃꯥ ꯆꯍꯤ ꯑꯅꯤ ꯁꯨꯔꯦ ꯂꯥꯛꯇꯕ
ꯆꯍꯤ ꯑꯅꯤ
ꯑ
ꯍꯣꯏꯁ ꯑꯗꯨꯗꯤ ꯀꯣꯏ ꯃꯟꯈ꯭ꯔꯦꯅꯦ ꯑꯗꯨꯗꯤ
ꯍꯣꯏ ꯂꯒꯦꯗꯕꯨꯗꯃ